ꯍꯜꯂꯣ ꯑꯣ ꯇꯥꯕ꯭ꯔꯣ ꯀꯩꯗꯧꯔꯤꯅꯣ꯫
ꯑꯩꯗꯤ ꯐꯃꯨꯡꯗ ꯍꯤꯞꯄꯤꯌꯦꯅꯦ ꯅꯪꯗꯤ꯫
ꯑꯩꯁꯨ ꯊꯕꯛ ꯃꯆꯥ ꯂꯣꯏꯔꯒ ꯄꯥꯟꯊꯣꯛꯑꯦ꯫
ꯀꯔꯤ ꯊꯕꯛꯅꯣ꯫
ꯈꯣꯏ ꯕꯣꯁꯄꯨ ꯃꯁꯥꯁ ꯈꯔ ꯇꯧꯕ꯫
ꯅꯣꯏ ꯕꫭꯁ ꯀꯥꯏꯗ ꯆꯠꯈꯤꯕꯥ꯫
ꯀꯩ ꯍꯥꯏꯕ꯫
ꯅꯣꯏꯒꯤ ꯕꯣꯁꯇꯣ ꯀꯗꯥꯏꯗ ꯆꯠꯈꯤꯕꯅꯣ
ꯑꯩꯈꯣꯏ ꯕꯣꯁꯇꯨ ꯍꯛꯆꯥꯡ ꯈꯔ ꯅꯨꯡꯉꯥꯏꯇꯦ ꯍꯥꯏꯕ
ꯑꯣ
ꯏꯍꯦ
ꯀꯔꯤ ꯑꯣꯏꯅ ꯉꯝꯗꯕ꯭ꯔꯣ
ꯈꯪꯗꯦ ꯑꯍꯟ ꯑꯣꯏꯔꯛꯄꯒꯤꯔꯥ
ꯑꯍꯟ ꯑꯣꯏꯔꯞ ꯆꯍꯤ ꯀꯌꯥ ꯁꯨꯔꯒꯦꯅꯦ ꯑꯍꯟ ꯑꯣꯏꯔꯛꯏ ꯍꯥꯏꯁꯤꯅ
ꯐꯤꯞꯇꯤ ꯁꯤꯛꯁꯇꯤꯗꯤ ꯌꯥꯎꯔꯣꯏꯗ
ꯍꯦꯔꯥ ꯑꯗꯨꯕꯨ ꯑꯍꯜ ꯑꯣꯏꯕ꯭ꯔꯣ
ꯑꯩꯗꯤ ꯑꯁ ꯀꯩ ꯍꯥꯏꯁꯤꯔꯥ ꯑꯉꯥꯡ ꯀ꯭ꯔꯤ ꯍꯥꯏꯁꯤꯔꯥ ꯑꯉꯥꯡ ꯑꯣꯏꯔꯤꯉꯩꯗꯒꯤ ꯀꯔꯤ ꯍꯥꯏꯁꯤꯔ ꯍꯤꯗꯥꯛ ꯈꯛꯇ ꯄꯥꯏꯕꯅꯤꯅ ꯍꯧꯖꯤꯛꯇꯤ ꯌꯥꯝ ꯁꯣꯜꯂꯦ
ꯅꯪꯂꯣ
ꯕꯣꯁ ꯇꯨ ꯕꯣꯁ
ꯑꯣ ꯑꯣ ꯑꯣ ꯑꯣ ꯑꯁ ꯑꯗꯨ ꯄꯥꯏꯒꯅꯣ ꯍꯥꯏꯕꯅꯦ ꯌꯥꯝ ꯐꯠꯇꯕꯗꯤ
ꯑꯗꯨꯒꯤ ꯍꯧꯖꯤꯛꯇꯤ ꯀꯩ ꯍꯥꯏꯁꯤꯔꯥ ꯏꯐꯦꯠ ꯂꯥꯛꯑꯦꯕ
ꯑꯗꯨꯗꯤ ꯌꯥꯝ ꯑꯍꯟ ꯑꯣꯏꯔꯝꯃꯅꯤ ꯁꯛꯇꯣ
ꯅꯠꯇꯦꯗ ꯑꯗꯨꯁꯨ ꯅꯠꯇꯦꯗ ꯍꯥꯏꯗꯤ ꯃꯔꯛ ꯃꯔꯛꯇꯀꯣ ꯈ꯭ꯔ ꯇꯣꯏꯅ ꯃꯁꯥ ꯉꯝꯗꯕꯗꯣ ꯕꯤꯄꯤ ꯕꯤꯄꯤ ꯀꯥꯕꯒꯨꯝꯕ ꯍꯥꯏꯇꯥꯔꯦ ꯑꯗꯨꯒꯤꯅꯤꯗ ꯅꯪꯗꯤ ꯌꯥꯝ ꯕꯤꯖꯤ ꯑꯣꯏꯔ ꯃꯥꯜꯂꯤꯗ ꯉꯁꯤꯁꯦ
ꯑꯣꯏꯗꯦꯗ
ꯍ
ꯑꯩꯗꯤ ꯉꯁꯥꯏ ꯀꯩꯅꯣ ꯎꯝ ꯌꯦꯔꯨꯝ ꯑꯅꯤ ꯑꯍꯨꯝꯂꯛ ꯆꯥꯔꯦ
ꯒ꯭ꯌꯥꯟ ꯇꯥꯕ꯭ꯔꯥ ꯑꯩꯅ ꯍꯥꯏꯕꯁꯦ
ꯇꯥꯏꯌꯦ ꯑꯗꯨ ꯑꯃꯨꯛ ꯇꯧꯕ ꯌꯥꯗꯕꯅꯤꯅꯦ ꯑꯗꯨ
ꯍꯣꯏ ꯌꯥꯗ꯭ꯔꯦ ꯍꯟꯗꯛꯇꯤ ꯍꯥꯟꯅꯅꯤ ꯌꯥꯔꯝꯕꯅꯦꯕ
꯫ ꯑꯩꯁꯨ꯫ ꯐꯤ ꯑꯅꯧꯕꯁꯦ꯫
ꯑꯣ꯫
ꯃꯔꯤ ꯁꯨꯔꯦ ꯆꯥꯕ꯫ ꯃꯔꯤ ꯃꯔꯤꯁꯨꯔꯦ ꯆꯥꯕ ꯍꯥꯎꯇꯦꯗ꯫
ꯑꯁ ꯍꯥꯎꯇꯦꯍꯦ ꯑꯗꯨꯕꯨ ꯍꯥꯎꯕ ꯋꯥꯠꯂꯤꯗ꯫
ꯑꯩꯗꯤ ꯃꯔꯤ ꯁꯨꯔꯦ ꯅꯪ ꯀꯌꯥ ꯁꯨꯔꯒꯦ꯫
ꯑꯩ ꯇ ꯈꯪꯗꯦꯗ
ꯍꯥꯏꯌꯦ ꯑꯩꯈꯣꯏꯗꯒꯤꯔ ꯅꯠꯇ꯭ꯔꯒꯅ ꯃꯣꯏꯗꯒꯤꯔ ꯈꯪꯗꯗꯦ ꯅꯨꯡꯉꯥꯏꯇꯦꯅꯦ
ꯍꯥꯥ
ꯃꯣꯏꯗꯒꯤꯔ ꯑꯩꯈꯣꯏꯒꯤꯔ ꯅꯨꯡꯉꯥꯏꯇꯦꯕ
ꯃꯣꯏꯒꯤ ꯑꯣꯏꯔꯝꯒꯅꯤꯍꯦ
ꯑꯗꯨ ꯀꯩꯅꯣ ꯀꯩꯅꯣꯁꯨ ꯌꯦꯡꯕ ꯌꯥꯗꯦ꯫
ꯌꯦꯡꯕ ꯌꯥꯇꯦ꯫
ꯀꯣꯏꯁꯨ ꯀꯣꯏꯔꯔꯣꯏꯗ ꯀꯣ꯫
ꯍꯣꯏ ꯀꯨꯏꯔꯔꯣꯏꯗꯕꯅꯤꯗ꯫ ꯑꯗꯨꯕꯨ ꯀꯔꯤ ꯑꯗꯨꯒꯤ ꯀꯔꯤꯁꯨ ꯀꯥꯟꯗ ꯃꯣꯏꯁꯨ ꯈꯔ꫰꫰ ꯂꯣꯏꯁꯤꯟꯅꯕꯥ ꯊꯨꯅ ꯊꯨꯅ ꯇꯧꯕ ꯃꯥꯜꯂꯦ꯫
ꯈꯪꯗꯔꯦꯗ ꯑꯩꯗꯤ ꯂꯣꯏꯕꯨ ꯂꯣꯏꯔꯗꯤ ꯐꯩꯌꯦ ꯍꯥꯏꯕꯅꯤꯗ꯫
ꯎꯝ꯫
ꯊꯕꯛ ꯊꯕꯛ ꯈꯣꯏ ꯊꯕꯛ ꯆꯤꯟ ꯊꯕꯛ ꯈꯔ ꯇꯧꯋꯦ ꯑꯗꯨꯒꯤ꯫ ꯄꯣꯠ ꯑꯃꯨꯛ ꯇꯧꯒꯦꯔꯥ ꯀꯣꯜ ꯋꯥꯔꯤ ꯁꯥꯟꯅꯒꯦꯔꯥ ꯑꯁ꯫ ꯌꯥꯝ ꯁꯪꯗꯕ ꯃꯇꯥꯡ ꯌꯥꯎꯋꯦꯗ꯫
ꯍꯤꯡꯒꯦ ꯍꯥꯏꯔꯗꯤ ꯑꯗꯨꯃꯥꯏꯅ ꯇꯧꯕ ꯇꯥꯕꯅꯤ꯫
ꯑꯣ ꯑꯣ꯫ ꯁꯨꯡꯁꯪ ꯍꯦꯛ ꯁꯥꯡꯗꯕꯩ ꯋꯥꯅꯤꯗ ꯃꯔꯛ ꯃꯔꯛꯇ꯫
ꯌꯥꯏꯅꯦ ꯑꯗꯨꯅꯅꯦ ꯅꯨꯡꯉꯥꯏꯕꯗꯣ꯫ ꯀꯌꯥꯝ ꯋꯥꯠꯂꯤꯒꯦ ꯅꯪꯒꯤꯗꯤ ꯊꯕꯛꯇꯣ꯫
ꯍꯥ꯫
ꯀꯌꯥꯝ ꯋꯥꯠꯂꯤꯒꯦ ꯊꯕꯛ꯫
ꯑꯩꯗꯤ ꯑꯗꯨꯝ ꯑꯩꯗꯤ ꯑꯗꯨꯝ ꯅꯨꯡꯇꯤꯒꯤꯅꯤ꯫
ꯑꯩꯗꯤ ꯍꯧꯖꯤꯛꯀꯤ ꯏꯕꯥꯅꯤꯒꯤ ꯊꯕꯛꯁꯦ꯫
ꯑꯩꯒꯤꯗꯤ ꯂꯣꯏꯔꯅꯤꯗ ꯑꯗꯨꯗꯤ꯫
ꯑꯣ ꯌꯥꯝ ꯐꯔꯦꯅꯦ ꯑꯗꯨꯗꯤ꯫
ꯅꯪꯒꯤꯗꯤ꯫
ꯇꯪꯈꯥꯏ ꯂꯩꯔꯤꯗ꯫
ꯑꯣ꯫ ꯅꯪꯒꯤ ꯈꯣꯟꯖꯦꯜꯁꯦ ꯀꯅꯥ ꯃꯤ ꯀꯅꯥꯅꯣ ꯑꯃꯒꯤ ꯃꯌꯥꯝ ꯃꯥꯜꯂꯦ꯫
ꯃꯥꯟꯕꯗꯤ ꯀꯩꯁꯨ ꯀꯥꯏꯗꯦ ꯇꯥꯏ꯫
ꯈꯨꯝꯗꯕꯗꯨꯗ ꯑꯩ ꯀꯔꯤ ꯇꯧꯔꯝꯅꯣ꯫
ꯃꯥꯟꯕꯕꯨꯗꯤ ꯀꯩꯁꯨ ꯀꯥꯏꯗꯦꯕ꯫
ꯑꯩꯈꯣꯏꯅꯤ ꯃꯥꯟꯅꯔꯝꯗꯤ ꯀꯩꯁꯨ ꯀꯥꯏꯗꯦ ꯃꯤꯗꯨ ꯅꯠꯇ꯭ꯔꯗꯤ ꯂꯣꯏꯔꯦ꯫
ꯂꯩꯔꯦ꯫ ꯃꯤꯗꯤ ꯇꯣꯉꯥꯟꯅꯕꯅꯤꯅ꫰꫰
ꯎꯝ ꯌꯥꯝ ꯅꯨꯡꯁꯤꯕ ꯈꯣꯟꯖꯦꯜꯅꯤ ꯑ
ꯎꯝ ꯅꯪꯒꯤꯁꯨꯅꯦ ꯑꯩ ꯑꯩ ꯍꯥꯏꯒꯦ ꯇꯧꯕꯅꯤꯅꯦ ꯅꯪꯉꯣꯟꯗ
ꯀꯔꯤ
ꯌꯥꯝ ꯅꯨꯡꯁꯤꯕ ꯈꯨꯟꯖꯦꯜꯅꯤ ꯍꯥꯏꯕꯣ ꯑꯩ ꯍꯥꯏꯒꯦ ꯇꯧꯕꯅꯤ ꯅꯉꯣꯟꯗ
ꯑꯩꯅ ꯍꯥꯟꯅ ꯍꯥꯏꯔꯕ꯭ꯔꯣ
ꯎꯝ
ꯑꯁ꯫
ꯍꯌꯦꯡꯗꯤ ꯀꯃꯥꯏ ꯀꯃꯥꯏ ꯇꯧꯔꯅꯤ꯫
ꯍꯌꯦꯡ ꯊꯕꯛ ꯆꯠꯀꯅꯤ꯫
ꯑꯆꯥ꯫ ꯌꯥꯏꯅꯦ꯫
ꯄꯨꯡ ꯇꯔꯨꯛ ꯃꯈꯥꯏ ꯇꯔꯨꯛ ꯑꯗꯥꯋꯥꯏꯗ ꯍꯧꯒꯠꯂꯒ ꯆꯥꯛ ꯊꯣꯡꯉꯅꯤ꯫ ꯑꯁ ꯈꯥꯡꯅꯤꯡꯗ꯫ ꯄꯨꯡ ꯇꯔꯨꯛ ꯇꯔꯨꯛ ꯃꯈꯥꯏꯗ ꯍꯧꯒꯠꯀꯦ ꯍꯥꯏꯔꯗꯤ ꯑꯗꯨꯝ ꯊꯦꯡꯅꯥ ꯇꯨꯝꯕꯗꯤ ꯍꯧꯒꯠꯄ ꯉꯝꯗꯦ ꯍꯥꯏꯕ
ꯈꯔ ꯉꯟꯅ ꯇꯨꯝꯃꯨꯅ ꯑꯗꯨꯗꯤ
ꯍꯣꯏ ꯍꯧꯖꯤꯛꯇꯤ ꯂꯣꯏꯔꯕꯅꯤꯅ ꯑꯩ ꯇꯨꯝꯃꯅꯤꯗ ꯂꯣꯏꯔꯒ ꯎꯝ
ꯊꯕꯛ ꯌꯥꯝ ꯌꯥꯝ ꯀꯜꯂꯤ ꯀꯣ
ꯑ ꯌꯥꯝ ꯀꯟ ꯃꯩ ꯋꯥꯇꯦꯗ ꯊꯕꯛ ꯀꯟꯕ ꯍꯥꯏꯁꯤꯗꯤ ꯀꯃꯥꯏ ꯍꯥꯏꯗꯧꯅꯣ ꯈꯪꯗꯦ ꯅꯪꯗꯤ ꯊꯕꯛ ꯇꯧꯗꯕ꯭ꯔꯣ
ꯊꯕꯛ ꯇꯧꯗꯦ ꯑꯗꯨꯝ ꯌꯨꯝꯗ ꯑꯗꯨꯝ ꯂꯩ
ꯑꯣ ꯌꯨꯝꯗ ꯂꯩꯕꯁꯨ ꯑꯗꯨꯝ ꯅꯨꯡꯉꯥꯏꯕꯅꯦꯗ
ꯅꯨꯡꯉꯥꯏꯕꯗꯤ ꯅꯨꯡꯉꯥꯏ ꯑꯗꯣ ꯑꯁ ꯀꯩ ꯍꯥꯏꯁꯤꯔꯥ ꯀꯨꯏꯅ ꯍꯤꯡꯁꯦ ꯍꯥꯏꯔꯗꯤ ꯌꯥꯗꯦꯅꯤ
ꯍꯦ ꯑꯗꯨꯒꯨꯝꯕ ꯋ꯭ꯗꯣ ꯍꯥꯏꯍꯩꯗꯦꯅꯦ
ꯑꯗꯨꯝ ꯑꯗꯨꯝ ꯂꯩꯔꯗꯤ ꯀꯩꯁꯨ ꯀꯅꯥꯗꯦꯅ ꯊꯕꯛꯇꯣ ꯇꯧꯗꯦ ꯑꯗꯨꯝ ꯆꯥꯔꯒ ꯑꯗꯨꯝ ꯌꯨꯝꯗ ꯂꯩꯔꯦ
ꯑꯗꯨ ꯀꯨꯏꯅ ꯍꯤꯡꯕ ꯄꯨꯟꯁꯤꯕꯕꯨꯗꯤ ꯂꯥꯏꯅ ꯃꯔꯥꯏꯅ ꯇꯝꯂꯒ ꯂꯩꯔꯕꯅꯦ ꯑꯗꯨꯗ ꯑꯩꯈꯣꯏꯅ ꯌꯥꯝ ꯒ ꯊꯣꯏꯅ ꯈꯟꯖꯤꯟꯕ ꯀꯩꯁꯨ ꯀꯥꯏꯗ ꯀꯥꯟꯅꯗꯦꯗ
ꯐꯤꯗꯥ ꯉꯁꯥꯏꯅ ꯉꯁꯥꯏꯅ ꯍꯥꯏꯕ ꯌꯥꯗ꯭ꯔꯗꯣ
ꯃꯤꯑꯣꯏꯕꯒꯤ ꯄꯨꯟꯁꯤꯅꯤ ꯂꯥꯏꯅ ꯇꯝꯂꯒ ꯂꯩꯔꯕ ꯉꯥꯛꯇꯅꯦ ꯑꯗꯨꯗ ꯑꯩꯈꯣꯏꯅ ꯊꯣꯏꯅ ꯈꯟꯖꯤꯟꯅꯔꯒ ꯀꯩꯁꯨ ꯀꯥꯟꯅꯕ ꯂꯩꯇꯦꯕ ꯀꯔꯤꯁꯨ ꯈꯟꯒꯅꯣꯗ ꯑꯗꯨꯒꯤꯕꯨ ꯀꯔꯤꯅꯣ
ꯇꯥꯕ꯭ꯔꯣ
ꯑꯧ
ꯍꯦ
ꯍꯥ
ꯑꯩ ꯐꯣꯟꯁꯦ ꯅꯨꯡꯉꯥꯏꯇꯦꯕ
ꯅꯪꯒꯤ ꯐꯣꯟ ꯀꯩꯗꯧꯔꯒꯦ ꯌꯥꯗ꯭ꯔꯕꯣ
ꯑꯦ ꯃꯊꯟꯇ ꯑꯃꯨꯛ ꯇꯥꯠꯄ ꯍꯧꯔꯦꯅꯦ
ꯑꯩꯁ ꯃꯤꯁꯨ ꯃꯊꯟꯇ ꯖꯒꯣꯏ ꯁꯥꯕ ꯑꯣꯏꯔꯝꯅꯤ ꯀꯩꯅꯣ ꯅꯪ ꯅꯪꯅ ꯃꯦꯠꯃꯟꯕꯒꯤ ꯃꯁꯥ ꯃꯊꯟꯇ ꯃꯨꯛ ꯃꯦꯠꯂꯒꯦꯅ ꯇꯧꯖꯕ ꯑꯣꯏꯔꯝꯒꯅꯤꯅꯦ
ꯎꯝ ꯎꯝ ꯎꯝ ꯎꯝ ꯅꯪꯁꯤꯅ ꯃꯔꯣꯜ ꯑꯃ
ꯅꯪꯅ ꯃꯦꯠꯃꯟꯕꯒꯤꯗꯤ ꯃꯥ ꯃꯊꯟꯇ ꯃꯁꯥ ꯃꯊꯟꯇ ꯃꯦꯠꯂꯒꯦ ꯇꯧꯕ ꯑꯣꯏꯔꯝꯒꯅꯤ
ꯑꯗꯨꯝ ꯈꯜꯂꯁꯤꯀꯣ ꯑꯗꯨꯗꯤ
ꯍꯥꯥ
ꯑꯗꯨꯝ ꯈꯜꯂꯁꯦꯕ
ꯍꫭꯏ ꯈꯜꯂꫭ ꯑꯁ ꯍꯌꯦꯡ ꯑꯃꯨꯛ ꯁꯣꯛꯀꯗꯕ ꯇꯜꯂꯦꯗ
ꯇꯟꯒꯅꯨ ꯀꯩꯅꯣ ꯇꯟꯕ ꯌꯥꯗꯦ ꯊꯕꯛꯇꯤ ꯑꯗꯨꯝ ꯇꯧꯒꯗꯕꯅꯤ
ꯎꯝ ꯊꯕꯛꯇꯤ ꯅꯪ ꯇꯧꯕꯤꯔꯣꯗ
ꯊꯕꯛꯄꯨꯗꯤ ꯇꯧꯕ ꯌꯥꯝ ꯌꯥꯝ ꯂꯥꯏꯗ ꯇꯧꯕ ꯐꯪꯗꯕꯩꯅꯦ
ꯅꯪ ꯌꯨꯝ ꯆꯤꯡꯗ ꯂꯩꯕ꯭ꯔꯣ ꯅꯠꯇ꯭ꯔꯒ ꯇꯝꯄꯥꯛꯇ ꯂꯩꯕ꯭ꯔꯣ
ꯆꯤꯡꯗꯅꯦ
ꯎꯝ ꯇꯝꯄꯥꯛꯇ ꯂꯥꯛꯅꯕꯁꯨ ꯑꯁ ꯅꯪꯒꯤꯁꯤ ꯐꯔꯛ ꯌꯥꯝ ꯇꯥꯏꯅꯦ
ꯃꯥꯅꯦ ꯍꯟꯗꯛꯛꯇꯤ ꯑꯁ ꯏꯔꯥꯡ ꯌꯥꯝ ꯂꯩꯌꯦꯕ ꯆꯠꯊꯣꯛꯄꯁꯤ ꯅꯨꯡꯉꯥꯏꯇꯦ ꯅꫭꯏꯒꯤ ꯑꯗꯨꯝ ꯈꯨꯟꯗꯒꯤ ꯆꯤꯡꯗ ꯂꯩꯔꯗꯤ
ꯅꯪꯒꯤ ꯌꯥꯝ ꯍꯅꯕ ꯋꯥꯍꯩ ꯄꯨꯟꯁꯤꯁꯤ ꯌꯥꯝꯅ ꯂꯨꯏꯅꯦ ꯍꯥꯏꯕꯒꯤ
ꯍꯥꯏꯒꯦ ꯇꯧꯅꯦ ꯍꯥꯏꯃꯟꯕꯗ ꯇꯜꯂꯦꯅꯦ
ꯄꯨꯟꯆꯦꯁꯤ ꯌꯥꯝ ꯂꯨꯕꯅꯦ ꯑꯗꯨꯃꯥꯏꯅ ꯍꯥꯏꯕ ꯅꯪꯗꯤ ꯌꯥꯝ ꯄꯛꯆꯩꯅꯦ
ꯑꯗꯨꯗꯤ ꯑꯃꯨꯛ ꯍꯥꯏꯌꯨꯔ
ꯍꯥꯏꯔꯛꯑꯣꯅꯦ
ꯄꯨꯟꯁꯤꯁꯦ ꯂꯨꯏꯗ
ꯍꯣꯏ ꯍꯣꯏ ꯂꯨꯕꯅꯤ ꯂꯨꯅ ꯌꯦꯡꯉꯒ ꯑꯩꯈꯣꯏꯅ ꯅꯨꯡꯉꯥꯏꯅ ꯂꯩꯕꯗꯨꯅꯤ
ꯑꯗꯨꯅꯦ ꯂꯨꯏ ꯍꯥꯏꯗꫭ
ꯎꯝ ꯎꯝ ꯂꯨꯕ ꯄꯨꯟꯁꯤ ꯇꯥꯡꯀꯛ ꯑꯃꯅꯤ ꯑꯩꯈꯣꯏꯅ ꯃꯃꯜ ꯅꯥꯏꯅ ꯁꯤꯖꯤꯟꯅꯒꯗꯕꯅꯤ
ꯎꯝ ꯌꯥꯏꯅꯦ ꯅꯪꯁꯦ ꯄꯤꯆꯤꯟꯒꯨꯝꯕ ꯆꯠꯑꯗꯤ ꯌꯥꯝ ꯐꯗꯣꯏꯅꯤꯅꯦ
ꯅꯨꯄꯤ ꯅꯨꯄꯤꯅꯕꯨ ꯄꯨꯔꯆꯤꯡ ꯆꯠꯅꯕ꯭ꯔꯅꯦ
ꯑꯦ ꯀꯩꯅꯣ ꯆꯠꯄ ꯌꯥꯏꯅ
ꯑꯌꯥꯝꯕ ꯅꯨꯄꯥ ꯂꯣꯏꯅ ꯆꯠꯂꯤꯗꯨꯗꯤ
ꯎꯝ ꯅꯨꯄꯤꯁꯨ ꯀꯩ ꯍꯥꯏꯁꯤꯔꯥ ꯎꯝ ꯀꯩ ꯍꯥꯏꯁꯤꯔꯣ ꯈꯪꯗꯦ ꯌꯥꯎꯕ ꯌꯥꯕꯅ ꯑꯃꯥꯅꯤꯗꯤ
ꯑꯗꯨꯅ ꯃꯣꯏꯒꯤ ꯑꯦꯁꯤꯁꯇꯦꯟ ꯑꯣꯏꯕꯅꯤꯗꯅ
ꯑꯗꯨꯁꯨ ꯌꯥꯏꯅ
ꯁꯤꯁꯇꯦꯟ ꯑꯦꯁꯤꯁꯇꯦꯟ